ꯑꯣ
ꯇꯥꯔꯦ ꯇꯥꯔꯦ
ꯑ ꯑꯥꯏ ꯇꯥꯏ ꯇꯥꯏ ꯐ ꯇ
ꯑꯣ ꯑꯣ ꯑꯩꯁꯨ ꯐꯖꯅ ꯇꯥꯔꯦ
ꯅꯍꯧꯕꯁꯨ ꯇꯧꯔꯛ ꯌꯥꯗꯕꯩ ꯁꯤꯗ ꯑꯣꯏꯅ ꯇꯧꯔꯛꯑꯕꯅꯦ
ꯎꯝ ꯌꯥꯔꯁꯦ ꯀꯩꯅꯣꯅꯦ ꯉꯁꯥꯏꯒꯤ ꯑꯃ ꯇꯥꯔꯣ ꯇꯥꯔꯣ ꯑꯁ ꯇꯥꯔꯣ ꯀꯥꯏꯗ꯭ꯔꯣ ꯂꯩꯌꯦ ꯍꯧꯖꯤꯛ ꯅꯪꯅ ꯍꯧꯖꯤꯛ ꯍꯥꯏꯗꯣ ꯆꯥꯎꯔꯤ ꯍꯥꯏꯕ꯭ꯔ ꯍꯥꯏ ꯐ ꯃ ꯍ ꯃꯄꯥꯟ ꯍꯪꯒꯄꯥꯟ ꯁꯥꯠꯄꯗꯨꯣ ꯅꯠꯇ꯭ꯔꯥ ꯑꯥ ꯑꯗꯨꯏꯗꯣ ꯂꯥꯏ ꯑꯃꯈꯛ ꯂꯩꯌꯦꯕꯣ ꯀ ꯂꯥꯏ ꯍꯔꯥꯎꯕ ꯃꯃꯤꯡ ꯀꯥꯎꯈꯔꯦ ꯑꯗꯨꯗꯣ ꯑꯗꯨꯏ ꯃꯐꯝ ꯑꯗꯨꯗꯅꯦ ꯍꯧꯖꯤꯛꯀꯤ ꯄꯣꯠꯁꯦ ꯎ ꯂꯥꯏꯐꯝ ꯂꯥꯏꯐꯝꯒꯤ ꯂꯣꯏꯅꯃꯛ ꯂꯩꯗꯅ ꯑꯦ ꯁꯤꯒꯤ ꯂꯩꯁꯦ ꯀꯠꯂꯗꯤ ꯃꯍꯩ ꯇꯏ ꯈꯣꯠꯂꯤ ꯂꯩꯇ꯭ꯔꯥ ꯑꯗꯣ ꯍꯧꯖꯤꯛꯀꯤ ꯍꯥꯏꯔꯤꯕ ꯃꯐꯝꯗꯨꯗꯅꯦ ꯍꯧꯖꯤꯛꯀꯤ ꯂꯩꯗꯣ ꯀꯠꯂꯗꯤ ꯃꯍꯩ ꯌꯥꯝ ꯆꯥꯎꯋꯦ ꯍꯥꯏꯕꯗꯣ ꯑꯗꯨꯃꯥꯏꯅ ꯍꯥꯏꯅꯩꯌꯦꯕꯀꯣ ꯑꯗꯣ ꯀꯩꯅꯣꯗꯅ ꯀꯔꯤ ꯊꯥꯡꯖꯤꯡꯒꯨꯝꯕ ꯍꯔꯥꯎꯕ ꯍꯥꯏꯕ꯭ꯔꯥ ꯑꯗꯨꯗꯅ ꯊꯝꯕꯥꯜꯒꯨꯝꯕ ꯀꯩꯒꯨꯝꯕ ꯌꯥꯝ ꯀꯠꯅꯩ
ꯑꯗ ꯃꯥꯏ ꯑꯣꯔ ꯀꯩꯀꯣ ꯂꯩ ꯂꯥꯡꯕꯒꯤ ꯅꯍꯥꯟꯋꯥꯏ ꯋꯥꯔꯤꯗꯤ ꯍꯥꯏꯗꯨꯗꯤ ꯈꯝꯕ ꯊꯣꯏꯕꯤꯈꯤ ꯂꯩ ꯂꯥꯡꯕꯗ ꯑ ꯑꯗꯨꯒꯤ ꯃꯥꯒꯤ ꯆꯩꯔꯥꯎꯕꯗꯒ ꯑꯩꯈꯣꯏꯅ ꯍꯥꯞꯄꯤꯌ ꯎꯗꯥꯡꯕꯤ ꯃꯈꯩꯁꯦ ꯃꯈꯠ ꯃꯈꯜ ꯃꯌꯥꯝ
ꯈꯣꯡꯒꯨꯟ ꯃꯦꯂꯩ ꯂꯣꯏ ꯁꯨꯔꯦꯗꯅ ꯈꯣꯡꯒꯨꯟ ꯃꯦꯂꯩ ꯎꯇꯥꯡꯕꯤ ꯑꯗꯗꯒꯤ ꯀ꯭ꯋꯥꯛꯂ ꯒ ꯍꯥꯏꯔ
ꯍꯣꯏ ꯌꯥꯝ ꯂꯩ ꯁꯒꯥ ꯑꯗꯨ ꯁꯩꯊꯥ ꯂꯩꯩꯗꯨꯅꯦ ꯈꯣꯡꯒꯨꯝ ꯃ ꯂꯩꯩ ꯇꯨ ꯀꯩꯅꯣ ꯅꯣꯡꯖꯝ ꯄꯥ ꯀꯗꯥꯕꯗꯤ ꯂꯩꯅꯨꯡꯁꯤꯒꯥꯏ ꯃꯒꯤ ꯃꯃꯤꯡ ꯑꯁꯦꯡꯕꯗꯣ ꯑꯗꯨ ꯀꯧꯋꯦꯕ ꯈꯣꯡꯒꯣꯜ ꯃ ꯂꯩ ꯑꯩꯦ
ꯈꯪꯗꯦ ꯑꯗꯨꯗꯣ ꯉꯁꯤ ꯈꯔ ꯈꯪꯉꯦ ꯑꯗꯨꯗꯤ ꯅꯪ ꯍꯥꯏꯔꯀꯥꯟꯗ
ꯃꯦꯂꯩ ꯀꯩꯅꯣ ꯅꯣꯡꯖꯝꯄꯥꯥꯜ ꯀꯗꯥꯕꯗꯤ ꯂꯩꯅꯨꯡꯁꯤ
ꯑꯣ ꯀꯗꯝꯕꯗꯤ ꯂꯩꯅꯨꯡꯁꯤ ꯍꯥꯏꯗꯨꯅꯤ ꯀꯗꯝꯕꯗꯤꯅꯨꯡꯁꯤ ꯍꯥꯏꯗꯣꯏꯕ
ꯑ ꯅꯋꯥꯏ ꯀ꯭ꯂꯥꯁ ꯀꯦꯩꯅꯣ
ꯀꯗꯝꯕ ꯍꯥꯏꯕꯁꯦ ꯄꯥꯝꯕꯤ ꯑꯣꯏꯅꯁꯨ ꯂꯩꯒꯨꯝ ꯇꯧꯕꯅꯦ
ꯎꯝ ꯂꯩ ꯃꯃꯥ ꯂꯩ
ꯑ ꯑꯩꯅ ꯑꯩꯅ ꯇꯥꯈꯔꯦꯕꯀꯣ ꯀꯗ ꯍꯥꯏꯁꯦ ꯄꯥꯝꯕꯤꯣꯏꯅꯦ ꯍꯥꯏꯔꯒ ꯀꯣ ꯑꯗꯣ ꯁꯨꯝ ꯋꯥꯔꯤꯗꯒꯨꯝꯕꯗꯤ ꯀꯗꯝꯝꯕꯒ ꯍꯥꯏꯕꯁꯦ ꯑꯩꯈꯣꯏꯅ ꯀꯔꯤ ꯋꯥꯔꯤꯗ ꯑꯣꯏꯗꯣꯏꯔꯣ ꯑꯩꯒꯤꯁꯦ ꯅ ꯑꯁꯦꯡꯕꯗꯤ ꯀꯗꯝꯕ ꯄꯥꯝꯕꯤ ꯂꯩ ꯍꯥꯏꯌꯦ ꯅꯠꯇꯦ ꯅꯠꯇꯦ ꯑꯗꯨ ꯅꯠꯇꯕꯤꯗꯅꯦ ꯈꯗꯝꯕꯁꯦ ꯄꯥꯝꯕꯤ ꯑꯣꯏꯅ ꯂꯩ ꯍꯥꯏꯕꯀꯣ ꯑꯗꯣ ꯑꯁꯦꯡꯕ ꯀꯩꯅꯣꯗꯤ ꯈꯪꯗꯕꯩ ꯋꯥꯅꯦꯕ ꯑꯩꯅ
ꯅꯣꯏ ꯂꯩꯔꯝꯕꯁꯦ ꯍꯥꯏꯗꯤ ꯑꯍꯟ ꯃꯈꯩꯅ ꯍꯥꯏꯕꯗꯩ ꯇꯥꯕ ꯑꯣꯏꯗꯣꯏꯅꯦꯕ ꯑꯩꯈꯣꯏꯒꯤ ꯍꯥꯏꯗꯤ ꯃꯆꯩ ꯑꯩꯈꯣꯏ ꯂꯣꯡꯀꯥꯁꯤꯅꯗꯤ ꯀꯩꯁꯨ ꯄꯜꯂꯛꯑꯔꯣꯏꯕ ꯄꯜꯂꯛꯑꯁꯨ ꯀꯩ ꯍꯥꯏꯅꯤ ꯈꯤꯇꯪ ꯊꯤꯖꯤꯟ ꯈꯣꯠꯆꯤꯟꯕ ꯇꯧꯕ ꯑꯗꯨꯒ ꯁꯨꯝ ꯃꯥꯏꯕ ꯃꯥꯏꯕꯤꯒꯨꯝꯕ ꯂꯩꯗꯅ ꯃꯣꯏꯒꯨꯝꯕꯅꯒ ꯍꯥꯏꯕ ꯅꯠꯇ꯭ꯔꯗꯤ ꯗꯤ ꯍꯥꯏꯗꯤ ꯁ ꯍꯔ ꯔꯣꯏ
ꯍꯣꯏ ꯍꯥꯏꯗꯤ ꯃꯃꯤꯡ ꯑꯁꯦꯡꯕꯁꯦ ꯑꯗꯨꯝ ꯈꯪꯅꯗ꯭ꯔꯦꯗꯅ
ꯍꯣꯏ ꯑꯣ ꯄꯥꯝꯕꯤ ꯐꯅꯌꯥꯝꯁꯨ ꯈꯪꯗꯦꯗ ꯑꯗꯩ ꯆꯤꯟꯖꯥꯛꯁꯤꯁꯨ ꯂꯃꯝꯃꯒ ꯂꯃꯝꯃꯒ ꯁꯨꯝ ꯈꯦꯠꯅꯩꯗꯅꯀꯣ ꯑꯩꯈꯣꯏ ꯁꯤꯗꯗꯤ ꯁꯨꯝ ꯍꯥꯏꯗꯤ ꯎ ꯊꯨꯝꯒꯨꯝꯕ ꯑꯗꯒꯤ ꯆꯤꯡꯒꯣꯝ ꯄ꯭ꯔꯦꯠ ꯃꯥꯟꯁꯪ ꯑꯗꯒꯤ ꯀꯩꯅꯣꯁꯨ ꯇꯔꯨꯡꯁꯨ ꯆꯥꯅꯩ ꯑꯗꯣ ꯂꯝ ꯑꯌꯥꯝꯕꯗ ꯑꯝꯇ ꯈꯪꯗꯦꯕ
ꯈꯪꯗꯦ ꯍꯥꯏꯗꯤ ꯑꯗꯨꯏ ꯄꯣꯠꯇꯣ
ꯎꯝ
ꯍꯥꯏꯗꯤ ꯆꯤꯡ ꯀꯣꯝꯄ꯭ꯔꯦꯀ ꯍꯥꯏꯕꯗꯣ ꯑꯗꯨꯗꯤ ꯆꯥꯗꯤ ꯆꯥꯅꯦꯕꯀꯣ ꯁ꯭ꯋꯥꯏꯗꯁꯨ ꯑꯗꯨꯑꯣꯏꯁꯨ ꯌꯥꯝ ꯍꯦꯟꯅ ꯈꯪꯅ ꯆꯥꯅꯕꯗꯣ ꯑꯗꯨꯗꯤ ꯇꯧꯗꯦꯕ ꯑꯗꯩꯗꯤ ꯑꯩꯈꯣꯏꯅ ꯆꯤꯡꯒꯤ ꯃꯥꯟꯁꯪꯒ ꯍꯥꯏꯔꯒ ꯑꯩꯈꯣꯏꯅ ꯍꯨꯏꯈꯣꯡꯒ ꯍꯥꯏꯅꯗ꯭ꯔꯥ ꯑꯃꯨꯛ ꯍꯨꯏꯈꯣꯡ ꯍꯥꯏꯅꯕꯗ ꯆꯤꯡꯃꯥꯟ ꯁꯪ ꯅꯗ꯭ꯔꯥ ꯑꯗꯨꯗꯨꯁꯨ ꯀꯩꯅꯣ ꯇꯧꯋꯦ ꯑꯩ ꯑꯩꯅꯦ ꯑꯗꯨꯏ ꯄꯥꯝꯕꯤꯗꯣ ꯍꯧꯕꯁꯦꯀꯣ ꯃꯃꯥꯡ ꯑꯩꯅ ꯃꯅꯤꯡ ꯑꯩꯈꯣꯏ ꯀꯥꯡ ꯃꯃꯥꯡ ꯆꯍꯤꯒꯤ ꯃꯃꯥꯡ ꯑꯃ ꯆꯍꯤꯒꯤꯅꯦ ꯀꯥꯡꯁꯦ ꯁꯤꯗ ꯑꯩꯈꯣꯏ ꯃꯅꯤꯡꯗ ꯆꯠ ꯀꯣꯏꯕ ꯆꯠꯂꯦꯕ ꯃꯅꯤꯡ ꯆꯤꯂꯣꯝꯗꯀꯣ ꯑꯗꯨꯔꯣꯝꯗ ꯍꯧꯖꯤꯛꯀꯤ ꯀꯩꯅꯣꯁꯦ ꯅꯠꯇꯦ ꯅꯠꯇꯦ ꯑꯩꯅ ꯁꯤꯗ ꯌꯨꯝꯗ ꯂꯩꯔꯀꯥꯟꯗ ꯎꯝ ꯌꯨꯝꯗ ꯂꯩꯔꯀꯥꯟꯗ ꯆꯠꯂꯦꯕ ꯑꯗꯨꯗ ꯍꯧꯖꯤꯛꯀꯤ ꯀꯩꯅꯣꯁꯦ ꯃꯥꯟꯁꯪꯁꯦ ꯍꯧꯔꯝꯕ ꯍꯥꯏꯁꯦ ꯈꯪꯕ꯭ꯔꯥ ꯑꯩꯁꯦ ꯑꯍꯥꯟꯕ ꯑꯣꯏꯅ ꯎꯕꯒꯤ ꯌꯥꯝ ꯍꯔꯥꯎꯕꯗꯣ ꯑꯗꯨꯏ ꯄꯥꯝꯕꯤꯗꯨꯣ ꯆꯥꯗꯤ ꯆꯥꯔꯁꯨ ꯎꯝ ꯑꯝꯐꯥꯎ ꯎꯗ꯭ꯔꯤꯕꯒꯤ ꯍꯧꯔꯒ ꯂꯩꯔꯝꯕꯗꯨꯗ ꯑꯩꯅ ꯌꯥꯝ ꯍꯔꯥꯎꯕꯗꯣ ꯑꯗꯨ
ꯎꯝ ꯑꯩꯈꯣꯏꯕꯨꯗꯤ ꯃꯌꯥꯝ ꯎꯔꯦ ꯑꯗꯨꯒꯅꯦ ꯅꯩꯅ ꯍꯥꯏ ꯈꯜꯂꯝꯕꯗꯣ ꯀꯔꯤꯅꯣ ꯍꯥꯏꯗꯤ ꯑꯩꯅ ꯀꯩꯅꯣꯗꯣ ꯀ꯭ꯂꯥꯁ ꯑꯦꯂꯚꯦꯟ ꯇꯨꯋꯦꯜꯕ ꯀꯥꯕꯒꯤ ꯍꯣꯁꯇꯦꯜꯗ ꯂꯩꯕꯗꯣ
ꯎꯝ
ꯗꯨꯀꯥꯟꯗꯅꯦ ꯈꯪꯕ꯭ꯔꯥ ꯁꯨꯝ ꯑꯦ ꯌꯨꯝꯗꯒ ꯊꯣꯛꯑꯝꯗꯥꯏꯁꯦ ꯀꯩ ꯌꯨꯝꯊꯑꯒ ꯀꯩ ꯏꯟꯥꯡ ꯆꯥꯔꯨꯅꯤ ꯈꯣꯠꯂꯨꯅꯤ ꯁꯨꯝ ꯍꯥꯏꯅꯩꯗꯅꯀꯣ ꯃꯤ ꯃꯈꯩꯁꯦ ꯑꯗ ꯑꯩꯅ ꯁꯨꯝ ꯍꯣꯁꯇꯦꯜꯒꯨꯝꯕꯗꯗꯤ ꯑꯗꯨꯝ ꯊꯥꯎꯒꯨꯝꯕꯅꯁꯨ ꯑꯌꯥꯝꯕ ꯄꯤꯖꯩꯗꯅ ꯈꯪꯉ ꯍꯥꯏꯗꯤ ꯍꯋꯥꯏ ꯁꯣꯝꯕꯔꯁꯨ ꯑꯗ ꯀꯩꯅꯣꯝꯇ ꯊꯣꯡ ꯃꯌꯥꯟ ꯊꯣꯡꯕ ꯑꯣꯏꯔꯁꯨ ꯑꯗꯨꯝ ꯊꯥꯎꯗꯣ ꯉꯧꯋꯦꯗꯅ ꯌꯥꯝ ꯆꯅꯤꯡꯉ ꯑꯗꯨꯅ ꯊꯔꯛꯄꯗ ꯑꯩꯅ ꯍꯥꯏꯗꯤ ꯁꯨꯝ ꯆꯝꯊꯣꯡꯒꯨꯝꯕ ꯑꯩꯈꯣꯏ ꯌꯨꯝ ꯁꯋꯥꯗ ꯁꯨꯝ ꯆꯥꯅꯕꯗꯣ ꯑꯩꯅ ꯇꯔꯨꯡ ꯊꯣꯡꯕ ꯀꯥꯎꯅꯤ ꯍꯋꯥꯏ ꯊ ꯍꯥ ꯄ ꯊꯣꯡꯣ ꯌꯥꯝ ꯍꯥꯎ ꯄꯅꯤ ꯑꯗꯒꯤ ꯎꯊꯨꯝ ꯏꯔꯣꯟꯕ ꯆꯥꯔꯨꯅꯤ ꯑꯗꯨꯔꯁꯨ ꯑꯩ ꯍꯥꯏꯕꯁꯦ ꯃꯣꯏ ꯑꯝꯇ ꯈꯪꯗꯦꯕ ꯍꯥꯏꯗꯤ ꯂꯩꯗꯅ ꯑꯇꯣꯞꯄ ꯂꯝꯒꯤ ꯃꯤ ꯃꯈꯩꯗꯣ ꯑꯝꯇ ꯈꯪꯗꯦꯕ ꯑꯩꯅ ꯌꯥꯝ ꯍꯥꯎ ꯑꯖꯅꯤ ꯎꯠꯊꯨꯝ ꯑꯩꯅ ꯏꯃꯥꯟꯅꯕꯤ ꯑꯃꯅ ꯑꯩꯅ ꯎꯠꯊꯨꯝ ꯏꯔꯣꯃꯁꯨ ꯆꯥꯔꯣꯅꯤꯅ ꯍꯥꯏꯕ
ꯑꯗꯨꯀꯣ ꯎꯊꯨꯝꯗꯤꯅꯦ ꯌꯥꯠꯇꯦ ꯅꯠꯇꯦ ꯎꯊꯨꯝꯗꯤꯅꯦꯀꯣ ꯑꯗꯨꯝ ꯑꯩꯈꯣꯏ ꯃꯣꯏꯅ ꯈꯪꯉꯨꯗꯕꯩ ꯑꯣꯏꯔꯝꯅꯦꯕ ꯍꯥꯏꯗꯤ ꯃꯣꯏ ꯑꯗꯨ꯭ꯋꯥꯏ ꯃꯄꯥꯗ ꯑꯣꯏꯕꯒꯤꯀꯣ ꯑꯩꯈꯣꯏ ꯁ꯭ꯋꯥꯏꯗ ꯂꯩꯕꯒ ꯑ ꯑꯩꯈꯣꯏ ꯁ꯭ꯋꯥꯏꯗ ꯂꯩꯕꯗꯤ ꯎꯊꯨꯝꯐꯧꯗꯤ ꯈꯪꯉꯦꯕ ꯍꯥꯏꯗꯤ ꯎꯊꯨꯝꯗꯤ ꯑꯗꯨꯝ ꯆꯥꯅꯩꯌꯦ ꯑꯗꯨꯒ ꯇꯔꯨꯡꯗꯣ ꯑꯗꯨꯗꯨꯗꯤ ꯄꯥꯝꯕꯤꯗꯣ ꯎꯗ꯭ꯔꯤꯕꯩ ꯋꯥꯅꯦꯕ ꯑꯗꯣ ꯑꯁꯣꯝꯅꯅꯥ ꯣꯝ ꯍꯧꯗꯤ ꯍꯧꯋꯦ ꯍꯥꯏꯔꯌꯦ ꯑꯩꯅ ꯏꯃꯥꯟꯅꯕ ꯑ ꯆꯥꯒꯦ ꯍꯦꯛꯂꯛꯑꯣ ꯍꯥꯏꯕꯗꯨꯗꯅꯦ ꯄꯥꯝꯕꯤꯗꯣ ꯀꯩꯅꯣ ꯇꯧꯔꯦ ꯀꯛꯊꯠꯈ꯭ꯔꯦ ꯍꯥꯏ ꯂꯤꯃꯟꯕꯒꯤ ꯀꯣ ꯑꯗꯨꯗꯨꯅ ꯃꯅꯥꯁꯨ ꯌꯥꯝ ꯄꯥꯟꯗꯕꯤ ꯑꯗꯨ ꯑꯣꯏ ꯍꯥꯏ ꯑꯩꯅꯅꯦ ꯍꯥꯏꯔꯛꯏꯁꯦ ꯀꯨꯏꯔꯕꯅꯦ ꯃ
ꯃꯅꯥꯗꯣ ꯁꯠꯀꯥꯏꯗ꯭ꯔꯤꯀꯥꯟꯒꯤ ꯄꯣꯝꯃꯛꯄꯗ ꯍꯥꯏꯗꯤ ꯁꯨꯝ ꯂꯤꯈꯠꯂꯛꯄꯗ ꯉꯥꯏꯌꯦ ꯄꯣꯝꯕꯗꯣ ꯑꯗꯨꯗ ꯆꯪ ꯍꯧꯗꯧꯅꯦꯕ
ꯍꯣꯏ ꯑꯗꯨꯗꯨꯅ ꯍꯥꯎꯕ
ꯍꯣꯏ ꯑꯗꯨꯝ ꯑꯩꯈꯣꯏꯅꯗꯤ ꯑꯗꯨꯏꯗꯣ ꯆꯝꯊꯣꯡ ꯈꯛꯇ ꯁꯨꯝ ꯆꯥꯟꯅꯩꯗꯅꯀꯣ ꯑꯗꯣ ꯃꯅꯥꯗꯣ ꯈꯔ ꯈꯔ ꯂꯤꯕ ꯃꯅꯥ ꯍꯥꯏꯗꯤ ꯈꯔ ꯂꯤꯕ ꯍꯥꯏꯗꯤ ꯁꯠꯀꯥꯏꯈ꯭ꯔꯁꯨ ꯅꯧꯕ ꯂꯩꯇꯅ ꯃꯅꯥ ꯑꯗꯨꯃꯥꯏꯅ ꯇꯧꯕꯗꯣ ꯃꯤ ꯁꯤꯡꯖꯨꯒ ꯆꯥꯏ ꯍꯥꯏꯌꯦꯦ ꯍꯥꯎꯋꯦ ꯍꯥꯏꯌꯦꯕ ꯑꯗꯒꯤ ꯆꯥꯛ ꯃꯅꯥꯁꯤꯁꯨ ꯁꯤꯡꯖꯨꯒ ꯆꯥꯅꯩ ꯍꯥꯏꯕ
ꯃꯥ ꯑꯗꯨꯗꯤ ꯈꯪꯗꯦ ꯌꯣꯡꯆꯥꯛ ꯃꯅꯥ ꯑꯗꯨꯗꯤ
ꯃꯪꯒꯟ ꯀꯦꯟꯊꯥꯎꯗ ꯀꯥꯕꯣꯛ ꯀꯥꯕꯣꯛ ꯇꯥꯎꯊꯣꯛꯄ ꯃꯪꯒꯟꯗꯣ ꯑꯗꯨꯏꯗꯨꯒ ꯁꯨꯔꯦꯗꯅ ꯃꯉꯟ ꯑꯄꯣꯛꯄ ꯊꯥꯎꯗ ꯇꯥꯎꯕꯗꯣ ꯑꯗꯨꯏꯗꯨꯣ ꯁꯨꯔꯤꯗꯅ ꯑꯗꯨꯏꯗꯨꯒ ꯃꯒꯟ ꯅꯝꯅ ꯇꯧꯔꯒ ꯍꯥꯞꯄ ꯑꯗꯨꯒ ꯁꯨꯕꯗꯣ ꯌꯥꯝ ꯍꯥꯎꯋꯦ ꯍꯥꯏ
ꯍꯣꯏ ꯑꯗꯨꯒ ꯍꯥꯏꯗꯤ ꯆꯤꯡ ꯆꯤꯡꯁꯤꯗ ꯂꯩꯔꯤꯉꯩꯁꯦ ꯆꯤꯡ ꯃꯥꯟ ꯁ꯭ꯋꯥꯏꯗ ꯐꯪꯉꯤꯁꯦꯀꯣ ꯑꯩꯈꯣꯏꯒꯤ ꯀꯩ ꯍꯥꯏꯅꯤ ꯑꯩꯈꯣꯏꯅ ꯆꯥꯟꯅꯗꯕ ꯂꯩꯗꯅ ꯆꯥꯗꯤ ꯆꯥꯟꯅꯗꯣꯏꯅꯦꯕꯀꯣ ꯑꯩꯅ ꯅꯍꯥꯃꯨꯛ ꯑꯃ ꯈꯪꯕꯁꯦ ꯃꯣꯏꯔꯥꯡ ꯈꯥꯅꯝꯕꯤ ꯍꯥꯏ ꯭ꯔ ꯀꯩꯅꯣꯝ ꯍꯥꯏ ꯑ ꯃꯣꯏꯔꯥꯡ ꯈꯥꯇ꯭ꯔꯤ ꯈꯥꯕꯗꯣ ꯈꯥꯏꯌꯦ ꯑꯃ ꯀꯩꯅꯣꯅꯅꯦ ꯑꯩꯈꯣꯏ ꯆꯦꯆꯦ ꯑꯃꯅ ꯄꯨꯔꯛꯑꯝꯃꯦꯕꯀꯣ ꯀꯣ ꯍꯥꯏꯗꯤ ꯇꯤꯐꯤꯟ ꯆꯥꯃꯤꯟꯅ ꯀꯥꯟꯗ ꯄꯨꯔꯛꯄꯀꯣ ꯑꯗꯨꯗꯅꯦ ꯈꯨꯈꯥ ꯑꯃ ꯑꯩꯅ ꯀꯔꯤꯅꯣ ꯀꯔꯤ ꯈꯨꯈꯥꯅꯣ ꯁꯤꯕꯣ ꯍꯥꯏꯕ ꯑꯗꯣ ꯃꯣꯏꯔꯥꯡ ꯈꯂꯝꯝꯃꯤꯗꯣ ꯑꯗꯨꯗꯤ ꯑꯣꯏ ꯑꯗꯨ ꯃꯅꯥꯗꯨꯅꯦꯕ ꯀꯥꯡꯍꯧꯅꯦ ꯀꯥꯡꯍꯧ ꯉꯧꯔꯒ ꯄꯨꯔꯛꯄ ꯃꯪꯒꯟ ꯑꯄꯣꯞꯄꯒ ꯍꯥꯞ ꯍꯥꯄꯒ ꯀꯥꯡꯍꯧ ꯉꯧꯕꯗꯣ ꯑꯗꯨꯃꯥꯏꯅ ꯄꯨꯣꯔꯛꯑꯦꯕꯀꯣ ꯑꯗꯩꯗꯤ ꯃꯐꯝ ꯃꯒꯤꯅꯦꯗ
ꯍꯣꯏ ꯑꯗꯨꯃꯥꯏꯅ ꯇꯧꯕꯗꯨꯁꯨ ꯍꯥꯎꯋꯦ ꯍꯥꯏꯌꯦꯕꯀꯣ ꯃꯣꯏꯔꯥꯡ ꯈꯥꯏꯅꯝꯗꯣ ꯑꯗꯣ ꯑꯩꯈꯣꯏꯅ ꯅꯝꯅ ꯆꯥꯕꯗꯗꯤ ꯍꯥꯏꯗꯤ ꯃꯃꯥ ꯃꯣꯔꯣꯛ ꯑꯇꯦꯛꯄꯗꯣ ꯑꯗꯨꯏꯗꯨꯒꯅꯦ ꯆꯃꯏꯅ ꯄꯨꯂꯞ ꯉꯥꯟꯃꯤꯟꯅꯔꯦꯗꯅ ꯑꯗꯨꯗꯨꯒ ꯃꯣꯔꯣꯛ ꯃꯦꯠ ꯄ ꯑꯗꯣ ꯍꯥꯏꯗꯤ ꯈꯥꯗꯦꯕ ꯑꯃ ꯑꯃꯨꯛ ꯈꯥꯃꯦꯟ ꯑ ꯈꯥꯕꯤ ꯑꯃ ꯃꯇꯨꯝ ꯇꯥꯕ ꯂꯩꯕꯗꯣ ꯈꯖꯤꯛ ꯈꯖꯤꯛ ꯇꯧꯔꯣ ꯑꯗꯨꯁꯨ ꯃꯣꯔꯣꯛꯃꯦꯟꯅ ꯆꯥꯕꯗ ꯍꯥꯎꯋꯤꯗꯅ ꯉꯥꯜꯂꯒ ꯑꯗꯨꯃꯥꯏꯅ ꯑꯗꯨꯝ ꯇꯕ ꯃꯍꯥꯎꯗꯨꯣ ꯈꯥꯗꯦꯕ ꯀꯩꯁꯨ ꯀꯥꯎꯉꯧꯔꯒꯕꯨꯗꯤ ꯑꯩꯈꯣꯏꯁꯨ ꯑꯝꯇ ꯆꯥꯗ꯭ꯔꯦ ꯑꯗꯨꯃꯤꯅ ꯆꯥꯅꯩ ꯆꯥꯅꯩ ꯗꯤ ꯈꯉꯦꯕ ꯑꯗꯨꯑꯣꯏꯁꯨ ꯑꯩꯈꯣꯏꯅ ꯃꯣꯔ ꯃꯦꯠꯄꯅ ꯍꯦꯟꯅ
ꯟꯅꯔꯦꯀꯣ ꯀꯥꯡꯍꯧꯗꯣ ꯆꯥꯅꯩꯌꯦꯅ ꯑꯗꯨꯃꯥꯏꯅ ꯄꯣꯔꯛꯑꯦ ꯑꯗꯩꯗꯤ ꯃꯣꯏꯅ ꯍꯧꯖꯤꯛꯀꯤ ꯆꯤꯡ ꯀꯣꯝꯄ꯭ꯔꯦ ꯀꯩ ꯏꯤꯔꯣꯝꯕꯗꯣ ꯄꯥꯛ ꯆꯥꯅꯗ꯭ꯔꯤꯕ ꯃꯥꯜꯂꯦꯕ ꯀꯩꯅꯣ ꯀꯩ ꯃꯅꯥꯅꯣ ꯁꯤꯕꯣ ꯑꯗꯩꯗꯤ ꯍꯨꯏꯈꯣꯡꯒꯗꯣ ꯍꯨꯏꯈꯣꯡ ꯍꯥꯏꯕ ꯑꯩꯈꯣꯏ ꯆꯤꯡ ꯃꯥꯟꯁꯪ ꯍꯥꯏꯕꯗꯣ ꯑꯗꯨꯁꯨꯅꯦ ꯄꯥꯛ ꯆꯥꯗ꯭ꯔꯤ ꯍꯥꯏꯕꯒꯤ ꯀꯣ ꯌꯥꯝꯗꯤ ꯍꯥꯎꯕꯗꯣ ꯀꯩꯅꯣꯒ ꯃꯪꯒꯟꯒꯗꯣ ꯃꯪꯒꯟꯗꯣ ꯍꯥꯟꯅꯗꯩ ꯄꯣꯍꯟꯗꯕꯤꯗ ꯑꯗꯨꯝ ꯐꯨꯠꯄ ꯀꯥꯟꯗ ꯍꯥꯞꯈ꯭ꯔꯒ ꯄꯣꯞꯂꯤ ꯄꯣꯞꯂꯤ ꯇꯧꯔꯒ ꯈꯔ ꯀꯟꯇꯛ ꯀꯟꯇꯛ ꯁꯥꯏꯕꯗꯣ ꯌꯥꯝ ꯍꯥꯎꯋꯤꯗꯅ ꯃꯥꯏ ꯃꯍꯥꯎ ꯑꯃ ꯊꯣꯛꯑꯒ ꯃꯟꯁꯪꯗꯨꯃꯒꯤꯁꯨ ꯃꯅꯝ ꯑꯃ ꯊꯣꯛꯑꯒꯀꯣ ꯌꯥꯝ ꯍꯥꯎꯕꯤꯗꯨꯅꯦꯕ ꯇꯧꯔꯤꯁꯦ ꯈꯪꯕ꯭ꯔꯥ
ꯑꯗꯨ ꯃ ꯀꯩꯅꯣꯗꯤ ꯈꯪꯕ꯭ꯔꯅ
ꯑꯝꯐꯥꯎ ꯇꯥꯖꯗ꯭ꯔꯤꯒ ꯍꯥꯏꯕꯒꯁꯨ ꯌꯥꯎꯔꯤꯑ
ꯑ ꯀꯩꯅꯗ ꯃꯥ ꯀꯧꯗꯥꯒꯣꯗꯣ
ꯀꯧꯗ꯭ꯔꯥꯡꯒꯣꯟ ꯑꯩꯁꯦ ꯑꯗꯨꯏ ꯄꯣꯠꯇꯣ ꯇꯥꯗꯤ ꯇꯥꯈ꯭ꯔꯦ
ꯀꯧꯗ꯭ꯔꯥꯡꯒꯣꯟꯁꯦ ꯍꯥꯏꯗꯤ ꯃꯈꯜ ꯃꯈꯜ ꯑꯅꯤ ꯁꯨꯏꯌꯦꯕ ꯈꯪꯕ꯭ꯔꯥ ꯃꯈꯜ ꯑꯅꯤ ꯍꯥꯏꯔꯤꯁꯦ ꯑꯩꯈꯣꯏꯅ ꯂꯧꯕꯕꯨꯛ ꯍꯥꯏꯗꯤ ꯐꯧ ꯊꯥꯈꯤꯕ ꯂꯣꯏꯈ꯭ꯔꯀꯥꯟꯗ ꯂꯧꯕꯕꯨꯛ ꯍꯥꯡꯉ ꯂꯩꯗꯅ ꯐꯧ ꯊꯥꯕ ꯌꯥ ꯭ꯔꯤꯔꯤꯉꯩ ꯃꯇꯝꯗꯣ ꯇ꯭ꯔꯤꯗꯣ ꯑꯗꯨꯗ ꯑꯗꯨꯝ ꯊꯥꯅꯩꯑꯕ ꯍꯨꯜꯂꯒ ꯊꯥꯅꯩꯌꯦꯕꯀꯣ ꯑꯗꯨꯏꯗꯨꯅ ꯍꯥꯏꯗꯤ ꯑꯗꯨꯝ ꯁ꯭ꯋꯥꯏ ꯀꯪꯐꯥꯜꯗ ꯇꯝꯄꯥꯛꯇ ꯑꯗꯨꯝ ꯀꯪꯐꯥꯜꯗ ꯊꯥꯕ ꯀꯒ꯭ꯔꯥꯡ ꯀꯂꯦ ꯂꯩꯔꯦꯗꯥꯅ ꯑ ꯃꯈ ꯃꯈꯜ ꯑꯅꯤ ꯑꯍꯨꯝ ꯁꯤ ꯁꯦ ꯑꯗꯨꯒ ꯒꯝꯂꯥꯗ ꯗꯦꯀꯣꯔꯦꯁꯟ ꯇꯥꯏꯞꯇ ꯍꯥꯏꯗꯤ ꯊꯥꯅꯕ ꯃꯈꯜꯁꯨ ꯂꯩꯌꯦꯕ ꯑꯗꯨꯗꯨꯅ ꯑꯗꯨꯝ ꯍꯥꯏꯕꯗꯤ ꯏꯁꯤꯡ ꯀꯩꯅꯣ ꯇꯧꯗ꯭ꯔꯁꯨ ꯍꯥꯏꯗꯤ ꯏꯁꯤꯡꯗ ꯇꯧꯗꯅ ꯃꯀꯥꯒꯁꯦ ꯕꯣꯛ ꯕꯣꯛ ꯂꯥꯎꯔꯒ ꯇꯧꯋꯦꯕ ꯂꯧꯕꯨꯛꯇ ꯊꯥꯕꯗꯨꯅ ꯑꯗꯨꯒ ꯆꯤꯡꯗ ꯄꯥꯟꯕ ꯑꯃꯁꯨ ꯂꯩꯌꯦ ꯆꯤꯡꯗ ꯄꯥꯟꯕꯗꯨꯅ ꯎ ꯑꯣꯏꯅ ꯄꯥꯟꯕ ꯑꯗꯨꯗꯨꯅ ꯆꯤꯡꯒꯧꯗ꯭ꯔꯥꯡꯒꯣꯟ ꯀꯅ ꯍꯥꯏꯅꯩꯌꯦꯕꯀꯣ
ꯑꯣ ꯈꯪꯗ꯭ꯔꯦ ꯑꯗꯨꯗꯤ ꯑꯩꯁꯦ ꯆꯥꯗꯤ ꯆꯥꯈ꯭ꯔꯕ ꯃꯥꯜꯂꯦꯀꯣ ꯑꯗꯨꯏꯗꯣ ꯍꯥꯏꯗꯤ ꯑꯩꯅ ꯑꯗꯨꯗ ꯂꯩꯒ ꯏꯁꯥꯅ ꯄꯨꯄꯨꯍꯣꯏꯅꯥ
ꯍꯣꯏ ꯍꯣꯏ ꯑꯩꯈꯣꯏ ꯁꯤꯗꯅꯗꯤ ꯆꯥꯕ ꯍꯦꯜꯂꯦꯀꯣ ꯁꯨꯝ ꯃꯅꯥ ꯃꯁꯤꯡ ꯑꯣꯏꯔꯛꯑꯣ
ꯍꯣꯏ ꯍꯣꯏ ꯍꯦꯜꯂꯦ ꯑꯗꯨꯝ ꯅꯣꯏ ꯕꯕꯣꯛꯣꯏꯅꯁꯨ ꯆꯤꯡ ꯆꯠꯂꯗꯤ ꯑꯗꯨꯝ ꯍꯦꯛꯑꯒꯥ ꯄꯨꯔꯛꯏꯗꯅ ꯀꯣ ꯌꯥꯝ ꯌꯦꯡꯅꯤꯡꯕ ꯑꯃ ꯂꯩꯔꯦ ꯅꯪ ꯎꯔꯕ ꯎꯗꯔ꯭ꯤꯕ ꯈꯪꯗꯦ ꯀꯩꯅꯣꯗꯝ ꯍꯥꯏꯗꯤ ꯂꯥꯏꯋꯥ ꯒ ꯍꯥꯏꯅꯕꯗꯣ ꯑꯗꯨꯏ ꯄꯣꯠꯇꯣ ꯍꯧꯕ ꯍꯧꯕꯗꯣ ꯑꯩ ꯌꯥꯝ ꯎꯅꯤꯡꯉꯦꯕ ꯉꯔꯥꯡ ꯏꯃꯥꯟꯅꯕ ꯑꯃꯅ ꯑꯣ ꯍꯣꯏ ꯑꯩ ꯍꯧꯕꯁ ꯌꯥꯝ ꯎꯅꯤꯡꯉꯦꯕꯀꯣ ꯏꯃꯥꯟꯅꯕ ꯉꯔꯥꯡ ꯑꯩꯁꯦ ꯍꯜꯂꯛꯄꯗꯣ ꯊꯦꯡꯉꯗ꯭ꯔꯣꯅꯦ ꯑꯩ ꯌꯨꯝ ꯌꯧꯕ ꯀꯥꯟꯗ ꯄꯨꯡ ꯇꯔꯨꯛ ꯃꯈꯥꯏ ꯍꯦꯜꯂꯦꯕꯀꯣ ꯌꯧꯕꯁꯦ ꯑꯗꯨꯗ ꯐꯪꯉꯦ ꯀꯔꯤꯕꯨꯗꯤ ꯑꯗꯨꯝ ꯃꯥꯅ ꯄꯥꯀꯤꯡꯐꯧ ꯊꯤꯟꯕꯤꯒꯦꯅ ꯄꯥꯀꯤꯐꯧ ꯊꯤꯜꯂꯦꯕ ꯑꯩ ꯑꯗꯨꯝ ꯑꯩ ꯆꯠꯆꯈ꯭ꯔꯒꯦ ꯍꯥꯏꯔ ꯀꯥꯟꯗ ꯌꯥꯔꯣꯏꯍꯦ ꯍꯥꯏꯔꯒ ꯏꯃꯥꯟꯅꯕꯤ ꯑꯃꯒꯁꯨ ꯑꯩꯈꯣꯏ ꯑꯍꯨꯝꯁꯦ ꯅꯝꯃꯒ ꯂꯥꯛꯑꯕ ꯘꯔꯤꯁꯤꯗ ꯑꯗꯣ ꯃꯥꯅ ꯃꯥꯒꯤ ꯃꯥꯒꯤ ꯒꯥꯔꯤ ꯇꯣꯡꯐꯝ ꯑꯝꯇ ꯊꯅꯕ ꯃꯥꯗꯣ ꯑꯗꯨꯝ ꯊꯥꯗꯣꯛꯈ꯭ꯔꯦ ꯑꯗꯨꯒ ꯑꯩꯗꯣ ꯑꯃꯨꯛ ꯊꯤꯜꯂꯛꯄꯅꯦꯕ ꯑꯗꯨꯅ ꯁꯨꯝ ꯊꯤꯜꯂꯛꯄꯗꯨꯗ ꯏꯕꯥꯅꯤꯁꯨ ꯁꯨ ꯋꯥꯔꯤ ꯁꯥꯟꯅꯕꯁꯤꯗꯅꯦ ꯍꯧꯖꯤꯗꯒꯤ ꯂꯥꯏꯋꯥꯁꯦ ꯍꯧꯕꯒꯤ ꯋꯥꯔꯤ ꯑꯃ ꯇꯧꯔꯦꯕꯀꯣ ꯃꯣꯏꯅ ꯍꯧꯔꯝꯒꯅꯤ ꯍꯥꯏꯕꯕꯁꯦ ꯃꯥꯅ ꯋꯥꯔꯤ ꯇꯝꯃꯀꯥꯟꯗ ꯃꯥ ꯍꯧꯔ ꯃꯥꯁꯦ ꯍꯥꯏꯗꯤ ꯆꯤꯡ ꯃꯥꯟ ꯆꯠꯂꯒ ꯑꯗꯨꯝ ꯑꯩꯈꯣꯏ ꯍꯥꯏꯀꯤꯡꯒꯨꯝꯕ ꯆꯠꯄ ꯍꯥꯏꯗ꯭ꯔꯥ ꯑꯗꯨꯒꯨꯝꯕꯁꯦ ꯌꯥꯝ ꯄꯥꯝꯕ ꯃꯤꯅꯦꯕ ꯈꯪꯕ꯭ꯔꯥ ꯎꯝ ꯌꯥꯝ ꯄꯥꯝꯕ ꯃꯤꯅꯦꯕ ꯃꯐꯝ ꯃꯐꯝ ꯑꯅꯧ ꯑꯅꯧꯕ ꯖꯦ ꯃꯥꯅ ꯑꯗꯨꯝ ꯀꯔꯤ ꯌꯥꯝ ꯌꯦꯡꯅꯤꯡꯕꯗꯣ ꯀꯔꯤꯃꯥꯏꯅ ꯇꯧꯒꯦ ꯀꯅ ꯇꯧꯅꯤꯡꯕꯗꯣ ꯑꯗꯨꯃꯥꯏꯅ ꯇꯧꯕ ꯑꯗꯨꯗ ꯍꯣꯏ ꯍ ꯍꯣꯏ ꯍꯣꯏ ꯈꯪꯅꯤꯡꯕꯀꯣ ꯑꯗꯨꯗꯨꯅ ꯃꯥꯁꯦ ꯆꯠꯂꯦ ꯑꯗꯨꯗ ꯍꯧꯔꯝꯒꯅꯤ ꯍꯥꯏꯕ ꯁꯨꯡꯊꯥ ꯊꯥꯖꯗꯦ ꯃꯣꯏꯅ ꯈꯜꯂꯤꯁꯦ ꯆꯤꯡꯗꯨꯗ ꯂꯩꯔꯒ ꯅꯥꯄꯤ ꯃꯆꯥ ꯆꯥ ꯃꯆꯥ ꯂꯩꯇ꯭ꯔꯥ ꯑꯗꯨꯕꯨ ꯕꯥ ꯉꯥꯛꯇꯅꯤ ꯍꯧꯔꯤꯁꯦ ꯈꯪꯕ꯭ꯔꯥ ꯃꯣꯡ ꯁꯣꯡ ꯃꯣꯡ ꯁꯣꯡ ꯂꯩꯔꯒ ꯆꯪꯁꯤꯜꯂꯨꯔꯀꯥꯟꯗ ꯑꯗꯨꯃꯥꯏꯅ ꯍꯧꯔ ꯂꯩꯔꯝꯕꯁꯤꯗ ꯃꯣꯏꯁꯨꯦ ꯐꯨꯡꯉꯪꯉꯛꯑꯦ ꯍꯥꯏꯀꯣ ꯑꯗꯨꯒ ꯁꯨꯃꯥꯏꯅ ꯃꯇꯣꯟ ꯃꯇꯣꯟꯒꯤ ꯑꯅꯧꯕ ꯁꯔꯨꯛ ꯑꯗꯨꯅꯤꯗꯅ ꯑꯩꯈꯣꯏꯅ ꯆꯥꯔꯤꯁꯦ ꯄꯥꯝꯕꯤꯁꯦ ꯄꯥꯝꯕꯤꯁꯦ ꯄꯤꯛꯑꯦ ꯍꯥꯏꯕ ꯑꯗꯨꯅ ꯅꯤꯛ ꯀꯥꯟꯗ ꯃꯇꯣꯟꯗꯨ ꯂꯣꯏ ꯀꯦꯜꯂꯛꯑꯒ ꯍꯧꯖꯤꯛꯀꯤ ꯄꯣꯠꯇꯣ ꯄꯤꯛꯇ꯭ꯔꯨ ꯄꯤꯛꯇ꯭ꯔꯨ ꯄꯤꯛꯑꯦ ꯍꯥꯏꯕꯀꯣ ꯀꯣ ꯍꯥꯏꯗꯤ ꯌꯥꯝ ꯁꯥꯡꯇꯛ ꯁꯥꯡꯇꯛ ꯇꯧꯔ ꯄꯤꯛꯑꯒ ꯇꯥꯔꯛꯑꯦ ꯍꯥꯏꯕ ꯑꯥ ꯑꯗꯨ ꯑꯗꯨ ꯄꯨꯔꯛꯄꯗꯨꯅ ꯃꯥꯁꯦ ꯍꯥꯎꯗꯣꯏ ꯃꯥꯟꯗꯦ ꯀꯥꯏꯅ ꯍꯥꯏꯔꯒ ꯃꯣꯏꯁꯦ ꯍꯥꯎꯗꯣꯏ ꯃꯥꯟꯗꯦ ꯥꯏꯅ ꯊꯋꯥ ꯁꯥꯁꯜꯂꯨꯗꯕꯗꯣ ꯍꯨꯟꯗꯣꯛꯑꯝꯗꯦ ꯄꯨꯗꯤ ꯄꯨꯔꯛꯄ ꯆꯥꯕ ꯌꯥꯕꯅꯤ ꯈꯪꯉꯒꯀꯣ ꯑꯗꯨꯗꯨꯒ ꯆꯥꯔꯨ ꯀꯥꯟꯗꯗꯤ ꯌꯥꯝ ꯍꯥꯎꯔꯦ ꯍꯥꯏꯌꯦ ꯑꯗꯣ ꯍꯧꯖꯤꯛꯇꯤ ꯑꯗꯨꯒꯤ ꯃꯐꯝꯗ ꯆꯪꯕꯗꯣ ꯈꯔ ꯐꯔꯛ ꯇꯥꯈ꯭ꯔꯦ ꯍꯥꯏꯌꯦꯕꯀꯣ ꯑꯗꯨ ꯅꯠꯇ꯭ꯔꯗꯤ ꯑꯗꯨꯅ ꯅꯥꯠꯂꯝꯗ꯭ꯔꯗꯤ ꯅꯣꯡ
ꯑꯗꯨ ꯌꯥꯗꯦ ꯑꯗꯨꯗ ꯀꯩꯅꯣ ꯇꯧꯈ꯭ꯔꯦꯕꯀꯣ ꯍꯥꯏꯗꯤ ꯑꯗꯨꯝ ꯃꯣꯏꯅ ꯑꯃꯨꯈꯛ ꯑꯃꯨꯛ ꯑꯗꯨꯒꯤ ꯃꯐꯝ ꯆꯠꯄ ꯐꯔꯛ ꯇꯥꯈꯤꯕꯗꯒꯤ ꯑꯗꯨꯝ ꯆꯠꯂꯨꯗ꯭ꯔꯕꯗꯣ ꯑꯗꯨꯃꯥꯏꯅ ꯇꯧꯔꯦ ꯍꯥꯏ ꯑꯗꯨꯗꯣ ꯌꯥꯝꯗꯤ ꯍꯥꯎꯋꯦ ꯍꯥꯏꯌꯦ ꯑꯩꯈꯣꯏꯅ ꯁ꯭ꯋꯥꯏꯗ ꯐꯪꯉꯤꯕ ꯄꯣꯠꯇꯣ ꯑꯗꯨꯗꯒꯤ ꯈꯨꯠꯅ ꯍꯦꯛꯆꯔꯛꯄꯩꯔꯁꯨ ꯈꯪꯗꯦꯒ ꯍꯥꯏꯔꯒ ꯀꯣ ꯌꯥꯝ ꯍꯥꯎꯋꯦ ꯎꯝ ꯎꯝ ꯃꯣꯏꯅꯒ ꯍꯦꯛꯆꯔꯛꯀꯅꯤꯒ ꯍꯥꯏꯕꯒꯤ ꯈꯔ ꯑꯩꯈꯣꯏꯗꯁꯨ ꯂꯩꯇ꯭ꯔꯣꯅꯦ ꯑꯩꯈꯣꯏꯅ ꯁꯦꯝꯖꯕꯅꯤ ꯑꯩꯈꯣꯏꯅ ꯁꯥꯖꯕꯅꯤꯒ ꯍꯥꯏꯔꯒ ꯑꯃ ꯂꯩꯗꯅ
ꯍꯣꯏ ꯏꯁꯥꯅ ꯇꯧꯕꯒꯤ ꯌꯥꯝꯅ ꯍꯦꯜꯍꯟꯅꯤꯡꯕꯗꯣ
ꯎꯝ ꯑꯗꯣ ꯊꯝꯃꯣ ꯑꯩ ꯊꯕꯛ ꯑꯃ ꯇꯧꯔꯣꯏꯒꯦ ꯎꯝ ꯎꯝ
ꯍꯣꯏ ꯍꯣꯏ
ꯎꯝ ꯎꯝ